ꯍꯜꯂꯣ
ꯈꯄꯔꯣ
ꯎꯝ ꯅꯪꯒ ꯋꯥꯔꯤ ꯁꯥꯟꯅꯕꯁꯦ ꯌꯥꯝ ꯇꯞꯄꯦ
ꯉꯔꯥꯡ ꯅꯪꯅ ꯊꯝꯗꯕ ꯀꯥꯟꯗꯨꯗꯅꯦ ꯅꯪꯒꯤ ꯐꯣꯟꯗꯣ ꯑꯩꯈꯣꯏꯅꯦꯗ ꯄꯤꯔꯒ ꯁꯥꯟꯅꯔꯝꯒꯗꯕꯅꯤ
ꯆꯥꯛ ꯆꯥꯔꯕꯣ ꯆꯔꯪꯒꯣꯟ
ꯊꯣꯡꯉꯤꯗꯤ ꯊꯗꯛꯄꯗ ꯉꯥꯏ
ꯎꯝ ꯎ ꯀꯦꯟꯖꯥꯡ ꯊꯣꯡꯗꯕ
ꯍꯧꯖꯤꯛ ꯑꯩꯅ ꯍꯜꯂꯛꯄꯒ ꯌꯦꯔꯨꯝ ꯐꯨꯠꯆꯜꯂꯤ ꯀꯒ ꯑꯂꯨꯒ ꯑꯗꯨ ꯂꯩꯕ
ꯅꯪ ꯐꯦꯟꯁꯦ ꯑꯇꯝ ꯊꯜꯂꯛꯑꯣ ꯚꯣꯏꯁ ꯐꯖꯅ ꯇꯥꯗꯤ ꯅꯠꯇꯦ ꯐ ꯃ ꯆꯂꯗ ꯎꯝ ꯐꯅꯣ ꯅꯅꯨꯡ ꯂꯩꯒꯤꯗ ꯅꯣꯏꯗꯤ ꯃꯇꯝ ꯂ ꯂꯣꯏꯔꯦ ꯐꯣꯟ ꯄꯥꯏꯅꯔꯒ ꯇꯥꯁꯤ ꯇꯥꯔꯣꯏꯔꯦ ꯃꯤ ꯌꯥꯅꯤ ꯇꯥꯖꯨ ꯇꯥꯖꯨꯕꯤ ꯌꯥꯏꯌꯦ ꯕ
ꯇ ꯀ ꯑꯗꯨ ꯌꯥ ꯠꯇꯦ ꯑꯗꯨꯗꯤ ꯃꯤ ꯋꯥꯔꯤ ꯁꯥꯟꯅꯒꯗꯕꯅꯤ
ꯍ
ꯃꯊꯪꯗꯤ ꯑꯆꯣꯜꯂꯤꯒ ꯑꯣꯏꯔꯁꯨ ꯁꯥꯟꯅꯔꯅꯤꯁꯤ ꯅꯪ ꯁꯪꯗ꯭ꯔꯁꯨ ꯑꯗꯨꯒ ꯁꯠ ꯄꯣꯁꯅꯤ ꯀ
ꯅꯪꯗꯣ ꯇꯔꯨꯛꯂꯒ ꯍꯦꯟꯕꯗꯤ ꯌꯥꯗ꯭ꯔꯣ
ꯇꯔꯨꯛꯇꯤ ꯁꯥꯟꯅꯕꯅꯦ ꯇꯔꯦꯠ ꯅꯤꯄꯥꯜ ꯁꯨꯔꯗꯤ ꯌꯥꯗꯦꯅ ꯊꯣꯛꯂꯛꯑꯦꯕ
ꯑꯣ
ꯑꯩ ꯇꯔꯥꯃꯨꯛ ꯋꯥꯠꯂꯤꯒ ꯁꯥꯟꯅꯒꯗꯕ ꯑꯗꯣ ꯅꯪꯒ ꯃꯉꯥꯃꯨꯛ ꯁꯅ ꯅꯪꯒ ꯈꯔ ꯁꯥꯟꯅꯅꯤꯕ ꯑꯩ ꯁꯤ ꯃꯊꯛꯇ ꯂꯩꯕ ꯑꯉꯥꯡ ꯑꯃꯒ
ꯑꯩ ꯌꯥꯝ ꯋꯥꯠꯂꯤ ꯍꯥꯏ ꯑꯗꯨꯗꯤ
ꯁꯥꯟꯅꯈꯤꯒꯦꯅꯅꯦ ꯄꯔꯤꯈꯥꯗꯨꯁꯨ ꯁꯨꯝ ꯁꯨꯝ ꯂꯛꯁꯤꯜꯂꯛ ꯑꯩꯗꯤ ꯑꯝꯇ ꯍꯝꯇ ꯁꯅꯕ ꯂꯣꯏꯊꯣꯛꯍꯒꯦꯅꯅꯦ ꯅꯪꯗꯤ ꯂꯥꯞꯅ ꯂꯩꯕꯅꯤꯅ ꯁꯠ ꯁꯠ ꯁꯥꯅ ꯊꯣꯛꯈꯤꯗ꯭ꯔꯗꯤ ꯌꯥꯔꯔꯣꯏꯕ
ꯎꯝ ꯅꯪ ꯍꯩꯖꯤꯡꯄꯣꯠ ꯇꯥꯕꯀꯣ
ꯌ ꯄꯣꯠꯇ ꯂꯥꯛꯀꯅꯤ
ꯎꯝ
ꯅꯪ ꯆꯠꯀꯗ꯭ꯔꯥ
ꯆꯂꯣ ꯍꯥꯏ ꯆꯈꯔꯦ ꯉꯁꯤ
ꯀꯅꯥꯅ ꯂꯧꯕ ꯂꯥꯛꯏ
ꯏꯇꯩꯒ ꯆꯠꯄꯗ ꯑꯗꯨꯝ ꯌꯥꯎꯕꯅꯦ
ꯑ ꯃ ꯆꯥꯗ
ꯎꯝ ꯃꯤꯗꯔꯥꯕꯥꯏꯟ ꯁ꯭ꯀꯨꯜ ꯆꯠꯂꯤꯉꯩꯗ ꯑꯩꯁꯨ ꯍꯧꯗ꯭ꯔꯦ
ꯑꯣꯕ ꯑꯗꯨ ꯅꯨꯡꯉꯥꯏꯇꯦ ꯌꯥꯝꯅ
ꯎꯝ
ꯃꯤ ꯅꯝꯕꯅ ꯊꯜꯂꯦ ꯃꯤꯅꯔꯐꯁꯤꯗ ꯑꯩ ꯌꯥꯝ ꯅꯨꯡꯉꯥꯏꯇꯦ
ꯊꯥꯗꯣꯛꯄꯤꯔꯥ ꯊꯥꯗꯣꯛꯄꯤꯔꯥ ꯁꯨꯝ ꯆꯠꯄꯤꯕ
ꯃꯥ ꯍꯜꯂꯛꯑ ꯀꯩꯁꯨꯨꯝ ꯍꯥꯏꯗ꯭ꯔꯣ
ꯍꯪꯉꯤꯍꯦ ꯑꯗ ꯍꯤꯗꯥꯛ ꯀꯥꯞꯄ ꯆꯠꯈꯤꯕꯅꯤꯅ ꯈꯨꯝꯃꯦ ꯍꯥꯏꯕꯅꯦ ꯑꯗꯨꯒ ꯍꯨꯝ ꯑꯥ ꯍꯧꯖꯤꯛꯇꯤ ꯈꯪꯗꯦ ꯍꯪꯕ꯭ꯔꯥ ꯍꯪꯗ ꯑꯗꯣ ꯀꯩꯁꯨ ꯃꯥꯗꯤ ꯑꯗꯨꯝ ꯊꯤꯗꯤ ꯊꯤꯗꯦ ꯍꯧꯖꯤꯛ ꯐꯥꯎꯗꯤ ꯈꯪꯗꯦ
ꯍꯣꯏ ꯃꯃꯥꯒ ꯂꯩꯃꯤꯟꯅꯗꯝꯅꯤꯅ ꯑꯗꯨꯕꯨꯗꯤ
ꯎꯝ
ꯏꯃꯥꯖꯦ ꯆꯠꯈ꯭ꯔꯦꯗꯀꯣ ꯈꯜꯂꯝꯒꯅꯤ ꯃꯥꯅ
ꯍꯨꯝ ꯍꯨꯝ
ꯎꯍꯨꯝ ꯍꯨꯝ ꯍꯨꯝ ꯍꯨꯝ
ꯑꯩꯒ ꯍꯋꯥꯏ ꯍꯦꯛꯄ ꯆꯪꯉꯤ ꯆꯪꯉꯛꯀꯅꯨ ꯆꯪꯉꯛꯀꯅꯨ ꯅꯪ ꯌꯥꯠ ꯌꯥꯠꯀꯅꯤꯕꯨ ꯅꯣꯏ ꯃꯤꯔꯦꯝꯂꯥ ꯏꯁ ꯏꯁ ꯍꯨꯝ ꯅꯣꯏ ꯃꯤꯔꯦꯝꯂꯥ ꯑꯩ ꯁꯥꯗꯅ
ꯍꯨꯝ ꯀꯣꯏꯁ ꯄꯩꯁꯥ ꯐꯪꯕꯤꯅꯦ ꯍꯥꯏꯌꯣ
ꯍꯨꯝ ꯄꯩꯁꯥ ꯐꯪꯕꯤꯅꯤ-
ꯎꯝ ꯍ ꯍ ꯍ ꯍ ꯍ ꯅꯍꯥꯟꯒꯤꯗꯨꯗꯒꯤ ꯍꯦꯟꯒꯠꯂꯛꯇꯔꯤꯌꯦ
ꯎꯝ
ꯇꯥꯡ ꯇꯔꯥ ꯇꯔꯨꯛꯇ ꯄꯩꯁꯥ ꯍꯥꯞꯅꯤ ꯍꯥꯏ ꯍꯥꯏꯕ꯭ꯔꯥ ꯀꯩꯅꯣ ꯄꯥꯎ ꯑꯃ ꯑꯗꯨꯃꯥꯏꯅ ꯍꯥꯏꯅꯩ
ꯀꯅꯥꯅꯅꯣ ꯍꯥꯥ
ꯍꯥ ꯇꯥꯡ ꯇꯔꯥ ꯇꯔꯨꯛ ꯇꯥ
ꯀꯅꯥꯅꯅꯣ ꯀꯥꯞꯇꯣꯏꯕꯣ
ꯍꯥꯞꯄꯛꯀꯅꯤ ꯍꯥꯏꯕ ꯀꯥꯞꯄ ꯅꯠꯇꯦ ꯍꯥꯞꯄꯛꯄ ꯌꯦꯔꯨꯝꯖꯦ ꯍꯦꯛꯇ ꯐꯨꯠꯆꯟꯕꯅꯦ ꯑꯩꯅ ꯍꯜꯂꯛꯄꯒ
ꯌꯦꯔꯨꯝ ꯆꯥꯗꯣꯏꯔꯥ ꯆꯥꯛꯀ
ꯅꯠꯇꯦ ꯌꯦꯔꯨꯝ ꯊꯣꯡꯒꯦꯅ
ꯎꯝ
ꯏꯟꯖꯥꯡꯖꯦ ꯑꯊꯨꯕ ꯊꯣꯡꯅꯤꯡꯕ ꯑꯩꯗꯤ ꯍꯜꯂꯛꯄꯒ ꯋꯥꯖꯨ ꯋꯥꯕ ꯏꯕꯥꯅꯤ ꯏꯊꯟꯇ ꯑꯣꯏꯔꯗꯤ ꯀꯩꯅꯣꯝꯃ ꯇꯧꯁꯤꯟ ꯌꯥꯕꯖꯦ ꯏꯕꯥꯅꯤꯒꯤꯅꯤꯅ ꯑꯗꯨ ꯑꯩꯖꯨ ꯂꯦꯝꯅ ꯂꯩꯅꯤꯡꯗꯕ ꯑꯗꯨꯒꯤ ꯅꯉꯣꯟꯗ ꯐꯣꯟ ꯇꯧꯔꯛꯄ ꯉꯁꯤꯗꯤ ꯉꯟꯅ ꯍꯜꯂꯛꯇꯦꯕ ꯉꯟꯅ- ꯍꯜꯂꯛꯑꯗꯤ ꯅꯪ ꯐꯣꯟ ꯁꯪꯗꯦ ꯍꯥꯏꯔꯖꯨ ꯑꯩꯖꯦ ꯑꯩꯈꯣꯏꯅꯦꯗ ꯐꯣꯟꯗꯣ ꯄꯤꯔꯝꯃꯨ- ꯊꯣꯛꯑ ꯋꯥꯔꯤ ꯁꯥꯟꯅꯒꯦ ꯍꯥꯏꯒꯦ ꯁꯤꯅꯤ ꯑꯩꯅ ꯈꯜꯂꯤꯖꯦ ꯂꯧꯁꯤꯟꯕ ꯉꯝꯗꯕ ꯂꯧꯁꯤꯟꯕ ꯉꯝꯗꯕ
ꯅꯝꯕꯔ ꯑꯇꯣꯞꯄ ꯑꯅꯧꯕ ꯍꯥꯞꯄꯖꯨ ꯌꯥꯏ ꯏꯅꯝꯃ ꯑꯦꯅꯥꯂꯤꯁꯀꯖꯨ ꯁꯥꯟꯅꯒꯦ
ꯁꯥꯟꯅꯒꯦ ꯍꯥꯏꯔꯣ
ꯎꯝ
ꯀꯅꯥ ꯀꯅꯥ ꯅꯪꯒꯤ ꯃꯤ ꯁꯨꯗ꯭ꯔꯤꯕꯣ
ꯁꯨꯗ꯭ꯔꯤ ꯀꯨꯟꯊ꯭ꯔꯥꯗꯣ ꯁꯨꯅꯕ ꯑꯗꯨꯝ ꯑꯅꯧꯕꯗꯨꯖꯨ ꯑꯗꯨꯝ ꯍꯥꯞꯆꯜꯂꯒꯦ
ꯍꯣꯏ
ꯃꯉꯥꯔꯛ ꯃꯣꯏꯗ ꯇꯔꯨꯛꯂꯛ ꯁꯥꯟꯅꯗ꯭ꯔꯖꯨ
ꯍꯣꯏ ꯑꯗꯨ ꯑꯩꯅ ꯍꯥꯏꯕꯗꯣ ꯃꯣꯏ ꯁꯤꯒ ꯁꯥꯟꯅꯕꯗꯤ ꯈꯔ ꯅꯪ ꯉꯥꯏꯊꯣꯛ ꯉꯥꯏꯁꯤꯟꯗꯤ ꯇꯧꯅꯅꯤꯕ
ꯍꯣꯏ ꯅꯪꯒ ꯑꯣꯏꯅ ꯁꯥꯟꯅꯖꯦ ꯑꯗꯣ ꯃꯣꯏꯑꯣꯏꯗꯤ ꯁꯥꯟꯅꯕꯝ ꯈꯪꯉꯣꯏꯌꯦ ꯑꯩ
ꯁꯤꯖꯨ ꯂꯩ ꯁꯤꯗ ꯅꯪꯒꯖꯨ ꯁꯥꯟꯅꯒꯦ ꯍꯥꯏ ꯃꯥꯥꯟꯅꯖꯨ
ꯑꯗꯨꯅꯦ ꯎꯝ ꯐꯣꯟ ꯐꯣ ꯐꯣꯟꯕꯨꯗꯤ ꯃꯣꯏꯒꯤ ꯑꯣꯏꯔꯒ ꯋꯥꯔꯤ ꯁꯥꯕꯗꯤ ꯅꯪꯒ ꯁꯥꯖꯦꯕ
ꯏꯁ ꯑꯗꯨꯗꯤ ꯌꯥꯔꯣꯏꯍꯦ ꯃꯤ ꯅꯨꯡꯉꯥꯏꯔꯣꯏꯌꯦ ꯑꯗꯨꯗꯤ
ꯀꯩꯒꯤ ꯃꯥꯒꯗꯤ ꯑꯩꯗꯤ ꯀꯔꯤ ꯁꯥꯅꯤ
ꯑꯗꯨꯗꯤ ꯑꯉꯥꯡ ꯑꯃ ꯂꯩ ꯑꯁꯤꯒ ꯁꯥꯟꯅꯒꯦꯔꯥ ꯅꯣꯏ ꯅꯃꯥꯟꯅꯕꯤꯒꯨꯝꯕ ꯑꯣꯏꯅꯤ
ꯃꯃꯤꯡ ꯍꯥꯏꯔꯛꯑꯣ
ꯅꯃꯥꯟꯅꯕꯤꯒꯨꯝꯕꯤ ꯑꯣꯏꯅꯤ ꯍꯥꯏꯕꯗꯤ ꯆꯍꯤ ꯂꯦꯡꯒꯥꯒꯨꯝꯕ ꯑꯣꯏꯔꯝꯗꯧ ꯃꯥꯜꯂꯦ ꯃꯥ ꯆꯍꯤ ꯀꯌꯥ ꯁꯨꯔꯦ ꯍꯪꯉꯤ ꯅꯪꯗꯤ ꯑꯩꯅ ꯈꯪꯗꯗꯅ ꯇꯨ ꯊꯥꯎ ꯖ ꯅꯠꯇꯦ ꯇꯨ ꯊꯥꯎꯖꯟ ꯋꯥꯟ ꯇꯨ ꯑꯗꯥꯏꯗ ꯄꯣꯛꯑꯝꯅꯤ ꯍꯥꯏꯒꯤꯝꯅꯤ ꯅꯪ ꯆꯨꯝꯕ꯭ꯔꯥ ꯂꯥꯟꯕ꯭ꯔꯥ
ꯊ꯭ꯔꯤ
ꯊ꯭ꯔꯤꯔꯥ ꯏꯪꯕꯔꯥ ꯑꯗꯨꯗꯣ
ꯎꯝ ꯂꯧꯁꯤꯟꯕ ꯉꯝꯗꯕ ꯃꯤꯅꯔꯕꯥꯒ ꯑꯩ ꯍꯋꯥꯏ ꯍꯥꯄꯅ ꯆꯪꯉꯦ ꯆꯪꯉꯛꯀꯅꯨ ꯅꯪ ꯏꯕꯦꯝꯃ ꯌꯥꯠ- ꯀꯅꯤ ꯍꯥꯏ ꯌꯥꯗꯦ ꯃꯥꯅ ꯐꯨꯔꯤꯠ ꯃꯆꯥ ꯃꯥꯒꯤ ꯑꯥꯝꯂꯦꯁ ꯇꯨꯝꯒꯅꯤ ꯄꯠ ꯄꯠ ꯊꯠꯂꯛꯏ ꯃꯥ ꯁꯤꯗ ꯑꯃꯁꯨ ꯂꯩꯔꯦ ꯑꯃꯨꯟꯕ ꯑꯃ ꯂꯩꯔꯦ ꯑꯃꯨꯟꯕ ꯑꯃ ꯂꯩꯔꯦꯅ ꯇꯧꯗꯅ
ꯑꯥ ꯊꯕꯛ ꯇꯧꯃꯤꯟꯅꯕꯗꯤ ꯌꯥꯝ ꯅꯨꯡꯉꯥꯏ-
ꯑꯥ ꯑꯗ ꯑꯗꯩ ꯑꯃꯨꯛꯅꯦ ꯍꯋꯥꯏꯗꯣ ꯑꯩꯅ ꯑꯩ ꯆꯥ ꯑꯝ ꯇ ꯍꯥꯞꯄꯝꯒꯦ ꯉꯥꯏꯈꯣ ꯂꯩꯔꯝꯒꯣ ꯑꯩꯒ ꯄꯨꯟ ꯊꯦꯛ ꯁꯤ ꯍꯥꯏ ꯑꯩꯅ ꯃꯁꯤ ꯌꯥꯔꯔꯣꯏꯅ ꯍꯀꯣꯟꯖꯦ ꯄꯨꯁꯤꯜꯂꯦ ꯃꯥ ꯊꯦꯛ ꯂꯩꯔꯝꯃꯅꯤꯌꯦꯅ
ꯎꯝ
ꯑꯗꯩ ꯃꯣꯏꯅꯤ ꯐꯣꯟꯖꯦ ꯏꯁꯩ ꯇꯥꯒꯦꯅ ꯃꯦꯠꯂꯤꯉꯩꯗ ꯑꯃꯨꯛ ꯄꯠ- ꯄꯠ ꯄꯠ ꯊꯛꯆꯤꯜꯂꯛꯏ ꯉꯥꯏꯈꯣꯍꯦ ꯁꯤ ꯌꯥꯗ꯭ꯔꯦ ꯇꯤꯟ ꯆꯥꯔꯦ ꯑꯃꯨꯛ ꯍꯥꯏꯔꯦ ꯏꯁ ꯁꯠ ꯁꯠ ꯊꯛꯆꯤꯜꯂꯛꯄꯤꯅꯦ ꯏꯕꯦꯝ ꯊꯦꯛꯑꯝꯃꯦ ꯑꯗꯩ ꯑꯃꯨꯛ ꯑꯩ ꯏꯁꯩ ꯊꯥꯔꯛꯑꯒꯦ ꯅꯪ ꯗꯥꯟꯁ ꯑꯣꯏꯅ ꯇꯧꯔꯣ ꯎꯝꯍ ꯎꯝ ꯎꯝ ꯑꯗꯨꯅ ꯗꯥꯟꯁ ꯑꯣꯏꯅ ꯇꯧꯔꯣ ꯅꯪ ꯑꯅ ꯑꯗꯨꯗꯩ ꯗꯥꯥꯟꯁ ꯑꯃꯨꯛ ꯇꯧꯒ꯭ꯔꯦ
ꯏꯆꯥꯅꯪ ꯊꯥ ꯀꯌꯥ ꯁꯨꯔꯒꯦ
ꯑꯍꯨꯝ
ꯉꯁꯥꯏ ꯑꯦꯅꯥꯂꯤꯁꯅ ꯍꯪꯉꯤꯕ
ꯎꯝ
ꯑꯗꯩ ꯈꯪꯗꯕ ꯑꯅꯤ ꯑꯍꯨꯝ ꯁꯣꯔꯥ ꯃꯅꯤ ꯑ ꯃꯗꯤ ꯁꯧꯒ꯭ꯔꯝ
ꯍꯞꯇꯥ ꯑꯅꯤ ꯍꯞꯇꯥ ꯑꯅꯤꯃꯨꯛ ꯍꯦꯜꯂꯝꯃꯅꯤ ꯑꯥ ꯑꯅꯤ ꯑꯍꯨꯝ ꯃꯈꯥꯏ ꯍꯥꯏꯇꯥꯔꯦꯅꯦ ꯑꯣ ꯃꯈꯥꯏ ꯍꯥꯏꯇꯥꯥꯔꯦ ꯑꯗꯨꯗꯋꯥꯗꯣ ꯋꯦꯠ ꯇꯥꯔꯝꯃꯦꯕ ꯆꯥꯗ꯭ꯔꯕꯅꯤꯅ ꯆꯥꯛꯇꯣ ꯉꯔꯥꯡ ꯌꯦꯟ ꯊꯣꯡꯕꯒꯁꯦ ꯑꯩꯅ ꯍꯥꯎꯇꯕꯕꯁꯤ ꯍꯥꯎꯇꯕꯕꯁꯤ ꯏꯆꯦꯟꯗ꯭ꯔꯥꯒꯤ ꯌꯦꯟ ꯆꯝꯊꯣꯡ ꯊꯣꯡꯕꯗꯨꯗ ꯑꯩꯁꯦ ꯐꯖꯅ ꯈꯔ ꯍꯥꯞꯐꯜꯂꯝꯃꯁꯨ ꯐꯗꯧꯕ
ꯃꯥꯒꯤ ꯍꯥꯕ꯭ꯔ
ꯍꯥꯎꯗꯦꯕ ꯑꯗꯨꯁꯨ ꯀꯩꯁꯨ ꯍꯥꯎꯕꯗꯤ ꯅꯠꯇꯦ ꯅꯠꯇꯦ ꯃꯥꯅꯁꯨ ꯍꯥꯎꯇꯦ ꯍꯥꯏ ꯃꯥꯏꯗꯣ ꯑꯩꯗꯤ ꯀꯩꯝ ꯊꯥꯛꯇꯕꯅꯤꯅ
ꯎꯝ
ꯃꯣꯔꯣꯛ ꯃꯩꯇꯩ ꯃꯣꯔꯣꯛꯇꯣ ꯑꯁꯥꯡꯗꯤ ꯄꯦꯄ ꯊꯨꯗꯤ ꯍꯥꯞꯄꯦ ꯃꯆꯜ ꯅꯨꯡꯆꯜ ꯀꯩꯝ ꯍꯥꯞꯄ ꯅꯠꯇꯕꯅꯤꯅ ꯑꯗꯆꯝ ꯆꯝꯃꯦꯅ ꯃꯥꯥꯟꯅꯦ ꯑꯗꯣ ꯑꯩꯅ ꯑꯃꯨꯛ ꯑꯗꯨꯗꯨꯅꯗꯤ ꯐꯔꯕ ꯌꯦꯟ ꯑꯊꯣꯡꯕꯗꯨ ꯆꯥꯗꯣꯏ ꯁꯔꯨꯛ ꯃꯥꯏꯗꯣ ꯈꯤꯇꯪ ꯂꯧꯔ ꯆꯥꯔꯦ ꯑꯗꯨꯗꯨꯒꯅ ꯑꯩꯅ ꯆꯥꯛꯀ ꯆꯥꯔꯤꯁꯦ ꯆꯝꯊꯣꯡꯒꯨꯝꯕꯅ ꯌꯦꯟꯗꯣ ꯈꯔ ꯆꯥꯅꯤꯡꯉꯦ ꯑꯊꯣꯡꯕ ꯁꯨꯡꯆꯥꯥ ꯆꯥꯅꯤꯡꯗ꯭ꯔꯦ ꯌꯦꯟꯗꯣ ꯃꯅꯝꯗ ꯍꯣꯟꯗꯤ ꯩꯅ ꯇꯕꯩꯉꯣꯣꯟ
ꯂꯩꯕꯥꯅ
ꯍꯥ
ꯆꯥꯏꯗꯤꯗ ꯂꯩ ꯀꯅꯤ ꯆꯅꯦ ꯑꯣꯁꯦ ꯍꯥꯏ꯭ꯔ ꯑꯗꯨꯅ ꯄꯣꯤ ꯑꯃ ꯆꯥꯗꯦꯕ ꯑꯗꯨꯒꯤ ꯍꯟꯗꯛꯄꯗ ꯑꯩꯈꯣꯏ ꯍꯟꯗꯛꯄꯗ ꯂꯩꯔꯦ ꯏꯦꯝ ꯀꯦꯖꯤ ꯑꯃ ꯑꯩꯈꯣꯏ ꯃꯔꯤ ꯆꯥꯏ
ꯌꯥꯏꯌꯦ ꯉꯁꯤꯒꯤꯔꯣ
ꯅꯍꯥꯟ ꯅꯣꯡꯃ
ꯎꯝ
ꯑꯁꯤ ꯅꯠꯇꯦ ꯉꯁꯤꯗꯤ ꯑꯗꯨꯝ ꯊꯣꯡꯉ ꯑꯩ
ꯍꯟꯗꯦꯄꯣꯛꯀꯨꯝꯕ ꯉꯥꯅꯨꯒꯨꯝꯕꯗꯤ ꯆꯥꯅꯤꯡꯉꯤꯀꯣ
ꯑ ꯆꯅꯤꯡꯕ꯭ꯔꯥ
ꯆꯥꯅꯤꯡꯉꯦ ꯍꯥꯏꯁꯦ ꯋꯥꯈꯜꯅꯅꯦ ꯑꯣ ꯈꯪꯗꯦ ꯆꯥꯔꯕ ꯀꯥꯟꯗ ꯑꯩ ꯆꯥꯒꯗ꯭ꯔꯥ ꯆꯥꯔꯗ꯭ꯔꯥ ꯑꯗꯨꯒ ꯉꯥ ꯊꯣꯡꯕꯁꯨ ꯆꯥꯅꯤꯡꯗꯦ
ꯑꯩꯗꯤ ꯀꯔꯤ ꯆꯥꯅꯤꯡ ꯍꯧꯖꯤꯛ
ꯍꯥꯥ
ꯀꯗꯤ ꯀꯔꯤ ꯆꯥꯅꯤꯡꯕꯅꯣ ꯍꯥꯏꯔꯕꯗꯤ
ꯃꯊꯪ ꯃꯊꯪꯅꯦ ꯃꯔꯛ ꯃꯉꯥ ꯊꯣꯛꯕ ꯆꯠꯅꯤꯡꯉꯝꯃꯦ ꯊꯑꯣꯏ ꯂꯩꯔꯦꯁꯦ ꯅꯥꯛ ꯊꯣꯡꯕ ꯆꯥꯅꯤꯡꯉꯤꯅ ꯑꯗꯨ ꯅꯨꯃꯤꯠꯇꯣꯗꯤ ꯆꯥꯛꯁꯦ ꯑꯗꯨꯒꯤ ꯃꯇꯨꯡꯗ ꯑꯗꯨꯝ ꯑꯩ ꯀꯩꯁꯨ ꯄꯥꯝꯈꯤꯗ꯭ꯔꯦ ꯉꯥꯗꯣ
ꯂꯩꯣꯏꯖꯥꯏꯕ
ꯂꯩꯖꯅꯦ
ꯑꯩ ꯃꯤꯡ ꯊꯣꯡꯕ ꯆꯥꯅꯤꯡꯗꯦꯕ ꯑꯗꯨꯃꯥꯏꯅ ꯂꯩ
ꯂꯩꯕꯗꯤ ꯀꯩꯅꯣꯅꯦꯍꯦ ꯉꯥ ꯂꯩꯔꯖꯥꯝꯅꯤ ꯀꯩꯅꯣ
ꯑꯩꯗꯤ ꯉꯥ ꯊꯣꯡꯕ ꯑꯗꯨꯃꯥꯏꯅ ꯂꯩꯕꯤꯒꯤ ꯑꯩ ꯆꯥꯅꯤꯡꯗꯦ ꯑꯩ ꯍꯪꯒꯣꯏꯑꯕ
ꯍꯥꯎꯥꯎꯇꯦꯅ ꯍꯣꯇꯦꯜꯒꯤꯁꯤꯗꯤ ꯁꯨꯝ ꯍꯥꯟꯅꯒ ꯏꯟꯖꯥꯡ ꯂꯩꯕꯩ ꯋꯥꯅꯤ ꯊꯥꯎ ꯍꯥꯏꯔꯦ ꯃꯣꯏꯗꯤ ꯑꯔꯦꯝ ꯃꯄꯥꯅꯤ
ꯑꯩ ꯍꯥꯏꯅꯗꯦꯕ ꯎꯨꯠꯆꯕ ꯑꯃ ꯐꯥꯎꯋꯦꯕ
ꯑꯗ ꯉꯥ ꯆꯥꯈ꯭ꯔꯦ ꯑꯗꯩꯗꯤ ꯆꯥꯅꯤꯡꯗ꯭ꯔꯦ ꯑꯗꯨꯝ ꯑꯩꯗꯣ ꯍꯧꯖꯤꯛꯅ ꯑꯗꯨꯅ ꯉꯥꯅꯨꯒꯨꯝꯕ ꯑꯣꯛꯀꯨꯝꯕꯗ ꯆꯥꯅꯤꯡꯉꯦꯗꯣ ꯈꯪꯁꯦ ꯆꯥꯔꯀꯥꯟꯗ ꯆꯥ ꯌꯥꯗꯣꯏꯔꯥ ꯌꯥꯗꯣꯏꯔꯥ ꯑꯗꯩ ꯑꯊꯨꯝꯕ ꯄꯣꯠ ꯆꯥꯔꯕ
ꯀꯔꯤ ꯆꯔꯔꯕ
ꯍꯥꯏꯗꯤ ꯑꯇꯨꯝꯕ ꯄꯣꯠꯀ ꯍꯧꯖꯤꯛꯁꯦ ꯑꯩ ꯆꯥꯔꯨꯔꯕ ꯆꯤꯡꯖꯦ ꯍꯩꯅꯔꯔꯣꯏ ꯀꯩꯅꯣꯝꯇꯧ ꯇꯧꯔꯅꯤ ꯃꯣꯔꯣꯛꯀꯨꯝꯕꯅꯦ ꯑꯩꯅ ꯌꯥꯝ ꯄꯥꯝꯃꯤ ꯅꯨꯗꯜꯁꯀꯨꯝꯕ
ꯀꯔꯤꯒꯨꯝꯕ
ꯄꯥꯐꯣꯔ ꯍꯧꯗꯣ ꯃꯥꯟꯗꯤ ꯂꯩꯦ ꯄꯥꯐꯣꯔꯗꯣ ꯀꯥꯡꯍꯧ ꯈꯔ ꯂꯩꯒꯦ
ꯄꯥ ꯐꯣꯔꯗꯨ ꯂꯩꯕꯗꯤ ꯀꯣꯝꯕꯅꯤ ꯖꯨ ꯇꯥꯈꯤꯕ ꯑꯗꯨ ꯄ ꯐꯣꯔ ꯎ ꯂ ꯂꯩꯒꯗꯕ ꯀꯨꯏꯔꯦ ꯆꯥꯔꯔꯣꯏ ꯏꯁꯥ ꯐꯠꯇꯦ
ꯀꯣꯜ ꯍꯧꯁꯦ ꯑꯩꯃꯨꯛ ꯇꯧꯔꯛꯀꯦ ꯁꯤꯗꯤ ꯀꯩꯅꯣ ꯇꯧꯔꯦ
ꯂꯣꯏꯔꯕ
ꯍꯦꯂꯦ ꯎꯝ
ꯍꯣꯏ ꯇꯧꯔꯣ ꯉꯥꯏꯈꯣꯛꯀꯣ ꯑꯗꯨ ꯉꯥꯏꯈꯣꯀꯣ ꯑꯩ ꯈꯤꯇꯪ ꯅꯥꯗꯒꯤ ꯀꯝꯇ ꯂꯧꯊꯣꯛꯈꯤꯒꯦ
ꯊꯃꯃꯦ
ꯍꯣꯏ ꯇꯧꯔꯣ